ꯍꯜꯂꯣ ꯍꯜꯂꯣ ꯑꯣ ꯇꯥꯔꯦ ꯇꯥꯔꯦ
ꯋꯥꯀꯤꯡ ꯒꯅꯆꯠꯄ ꯍꯥꯎ ꯇꯥꯏꯦ
ꯑꯁ ꯈꯣꯏ ꯌꯨꯝ ꯃꯊꯛꯇ ꯂꯝꯕꯤ ꯌꯥꯝ ꯐꯖꯕ ꯂꯩꯕ ꯍꯥꯏꯇꯥꯔꯦ ꯑꯗꯨꯗ ꯑꯗꯨꯗ ꯂꯦꯞꯄꯒ ꯂꯩꯕ ꯍꯥꯏꯇꯥꯔꯦ ꯑꯗꯣ ꯑꯩ ꯍꯥꯏꯕꯗꯣ ꯀꯃꯥꯏꯅ ꯇꯧꯕ꯭ꯔꯥ ꯂꯩꯗꯤ ꯂꯩꯌꯦꯀꯣ ꯑꯁꯦꯡꯕꯒꯤ
ꯂꯩꯌꯦꯕ ꯑꯗꯣ ꯌꯥꯔꯣꯏꯗꯕ ꯄꯤꯕ ꯌꯥꯔꯣꯏꯗꯕ
ꯀꯩꯒꯤ ꯌꯥꯔꯣꯏꯗꯕꯅꯣꯁ
ꯃꯤ ꯂꯣꯏꯔꯤꯅꯦ ꯊꯑꯣꯏꯅ ꯅꯨꯡꯁꯤꯅ ꯃꯤ ꯂꯣꯏꯔ ꯀꯃꯥꯏꯅ ꯄꯤꯊꯣꯛꯇꯣꯏꯅꯣ
ꯑꯁ ꯑꯗꯨ ꯑꯗꯨ ꯃꯉꯥ ꯃꯉꯥꯃꯨꯛ ꯂꯣꯏꯔ ꯂꯩꯔꯒ ꯑꯁ
ꯑꯁꯦꯡꯕꯗꯤ ꯍꯥꯏꯗꯤ ꯑꯆꯧꯕ ꯉꯥꯛꯇ ꯑꯩꯈꯣꯏꯗ ꯎꯝ ꯑꯩꯈꯣꯏꯅ ꯃꯆꯥꯗꯒꯤ ꯁꯦꯟꯅꯔꯛꯄ ꯅꯠꯇꯦꯕ ꯑꯗꯨꯝ ꯂꯥꯛꯑ ꯂꯥꯛꯑꯒ ꯑꯩꯈꯣꯏꯅ ꯑꯗꯨꯝ ꯆꯥꯛ ꯀꯩꯀꯥ ꯊꯥꯕꯤꯕꯒꯤ ꯑꯩꯈꯣꯏꯗ ꯂꯩꯕꯗꯣ
ꯑꯥ
ꯑꯗꯨꯃꯥꯏꯅ ꯂꯩꯕ ꯑꯗꯨꯝ ꯂꯩꯕ
ꯏꯁ ꯑꯗꯨꯗꯤ ꯑꯗꯨ ꯐꯔꯛꯑꯦ ꯑꯗꯨꯅ ꯑꯁ ꯅꯣꯏ ꯃꯆꯥꯗꯤ ꯌꯣꯛꯂꯛꯇꯕꯅꯤꯅ ꯑꯁ ꯐꯔꯦꯍ ꯑꯗꯨꯗꯤ ꯑꯅꯤꯒꯨꯝꯕ ꯐꯥꯕꯤꯔꯣ꯫
ꯌꯥꯔꯣꯏꯍꯦ ꯀꯃꯥꯏ ꯐꯥꯗꯣꯏꯅꯣ ꯑꯗꯨꯁꯨ ꯀꯩꯅꯣ ꯇꯧꯕꯒꯦ ꯃꯤꯅ
ꯅꯣꯏ ꯅꯣꯏꯒꯤ ꯀꯩꯔꯤ ꯀꯩꯅꯣ ꯄꯨꯔꯛꯀꯦ ꯂꯐꯨꯒꯨꯝꯕ ꯂꯄꯨ ꯊ꯭ꯔꯣ ꯂꯨ ꯂꯄꯨ ꯊ꯭ꯔꯣꯁꯤ ꯏꯟꯗꯤꯌꯟ ꯆꯥꯅꯤꯡꯕ꯭ꯔ ꯏꯟꯗꯤꯌꯥꯟꯁꯨ ꯂꯩꯑ ꯎꯔꯛꯀꯦ
ꯅꯠꯇꯦ ꯃꯤ ꯅꯨꯡꯁꯤꯅ ꯍꯔꯥꯎꯅ ꯂꯥꯛꯆꯔꯒ ꯑꯩꯈꯣꯏꯗ ꯂꯩꯔꯒ ꯑꯃꯨꯛ
ꯏꯁ ꯅꯨꯡꯁꯤꯅ ꯅꯨꯡꯁꯤꯅ ꯂꯥꯛꯄ ꯅꯠꯇꯦ ꯅꯣꯏ ꯌꯨꯝꯗ
ꯑꯗꯨꯗꯟꯅꯦꯣꯏꯈꯣꯏꯗꯂ ꯍꯥꯏ
ꯀꯔꯤ ꯀꯔꯤ ꯂꯩꯕ꯭ꯔꯥ ꯊꯤꯔꯛꯄꯅꯦ ꯍꯨꯏ ꯍꯧꯗꯣꯡꯁꯤꯡꯅ
ꯑꯗꯨꯅꯦ ꯑꯩꯈꯣꯏꯅ ꯆꯥꯛ ꯆꯥꯛ ꯊꯥꯕꯤꯕꯗꯣ ꯑꯗꯨꯒꯤ ꯆꯥꯛ ꯍꯥꯥ
ꯏꯦ ꯀꯌꯥꯃꯨꯛꯗꯤ ꯁꯨꯔ ꯁꯨꯖꯜꯂꯛꯄ ꯅꯣꯏꯔꯣꯝꯗ ꯂꯩꯕꯗꯣ꯫
ꯑꯥ ꯀꯨꯏꯗ꯭ꯔꯤꯗ ꯑꯃꯨꯛ ꯂꯥꯛꯑꯝꯕ ꯑꯃꯨꯛ ꯆꯠꯈꯤꯕ ꯑꯩꯈꯣꯏꯗꯤ ꯌꯥꯝ ꯃꯌꯥꯝ ꯑꯁꯤ ꯑꯩꯈꯣꯏ ꯁꯤꯒꯤ ꯃꯔꯛꯇꯗꯤ ꯀꯅꯥ
ꯑꯃꯨꯛ ꯑꯃꯨꯛ ꯂꯥꯛ ꯑꯃꯨꯛ ꯆ ꯑꯃꯨꯛ ꯂꯥꯛ ꯑꯃꯨꯛ ꯆ ꯑꯗꯨꯕꯨ ꯀꯃꯥꯏꯅ ꯅꯨꯡꯁꯤꯕꯅꯣ ꯍꯥꯏꯕ ꯑꯩ ꯍꯥꯏꯒꯦ ꯑꯩ ꯍꯥꯏꯒꯦꯀꯣ ꯅꯪꯒꯤ ꯍꯦꯔꯥꯎꯗ ꯑꯃꯨꯛ ꯇꯧꯅꯥ ꯑꯃꯨꯛ ꯅꯨꯡꯁꯤꯅ ꯑꯃꯨꯛ ꯇꯧꯅꯥ ꯑꯃꯨꯛ ꯅꯨꯡꯁꯤꯅ ꯑꯗꯨ ꯅꯨꯡꯁꯤꯕ꯭ꯔꯅꯦ ꯅꯪ
ꯑꯃꯛꯉꯥꯏꯀꯣ ꯑꯗꯨꯗꯤ ꯑꯗꯨꯗꯤ ꯑꯩ ꯑꯃꯨꯛ ꯍꯥꯏꯒꯦꯀꯣ ꯍꯥꯏꯗꯤ ꯑ ꯍꯧꯗꯣꯡꯁꯦ ꯑꯃꯈꯛꯇꯪ ꯅꯠꯇꯦꯕ ꯑꯃꯨꯛ ꯂꯥꯛꯑꯝꯃꯒ ꯑꯃꯨꯛ ꯆꯠꯈꯤꯕ ꯍꯥꯏꯗꯤ ꯑꯗꯨꯝ ꯂꯩꯔꯤ ꯃꯇꯝꯗꯨꯗꯗꯤ ꯂꯩꯔꯝꯃꯤꯅꯤꯗꯅꯀꯣ
ꯎꯝ
ꯑꯗꯨꯒ ꯑꯃꯨꯛ ꯆꯠꯆꯈꯤꯕꯩ ꯋꯥꯅꯦꯕ ꯑꯣ ꯑꯃ ꯀꯥꯏꯅꯈ꯭ꯔꯁꯨ ꯑꯅꯧꯕ ꯑꯃ ꯂꯥꯛꯗꯦ ꯑꯅꯧꯕꯗꯣ ꯅꯨꯡꯁꯤꯗ꯭ꯔꯣ ꯑꯗꯣ ꯀꯥꯏꯅꯈ꯭ꯔꯀꯥꯟꯗ ꯆꯠꯈꯤꯕꯩ ꯋꯥꯅꯤ
ꯑꯁ
ꯅꯪ
ꯍꯨꯏ ꯑꯁ ꯑꯁ ꯁꯥ ꯁꯥ ꯑꯗꯨꯒꯨꯝꯕ ꯅꯨꯡꯁꯤꯕ ꯁꯔꯛꯄꯨꯗꯤ ꯃꯤꯕꯨ ꯑꯣꯏꯅ ꯅꯨꯡꯁꯤꯌꯣ꯫
ꯃꯤꯁꯨ ꯅꯨꯡꯁꯤ ꯏꯁꯥꯁꯨ ꯅꯨꯡꯁꯤꯌꯦ ꯑꯅꯤꯃ
ꯑꯅꯤꯃ ꯅꯨꯡꯁꯤꯕ꯭ꯔꯥ ꯑꯅꯤꯃ ꯅꯨꯡꯁꯤꯔꯗꯤ ꯑꯗꯨꯗꯤ ꯃꯌꯥꯝꯒꯤ ꯃꯣꯠ ꯂ ꯇꯥꯔꯦ ꯍꯧꯗꯣꯡꯕꯨ ꯍꯦꯟꯅ ꯅꯨꯡꯁꯤꯕ꯭ꯔꯥ ꯃꯤꯕꯨ ꯍꯦꯟꯅ ꯅꯨꯡꯁꯤꯕ꯭ꯔꯥ ꯑ ꯑꯥ ꯑꯕꯗꯤꯁꯦ꯫ ꯑꯃꯠ ꯑꯃꯠ ꯃꯔꯛꯇ ꯑꯃꯗꯗꯤ ꯍꯦꯟꯕ ꯂꯩꯔꯝꯒꯅꯤ ꯑꯗꯨꯗꯣ
ꯑ ꯃꯤꯒꯤ ꯃꯤ ꯃꯌꯥꯝꯒꯤ ꯃꯔꯛꯇ ꯃꯤ ꯑꯃ ꯈꯜꯂꯣ ꯍꯥꯏꯕꯗꯤ ꯌꯥꯏꯑꯕ ꯀꯣ ꯁꯥ ꯃꯌꯥꯝꯗꯒꯤ
ꯁꯥ ꯁꯥ ꯃꯔꯛꯇꯨꯗꯒ ꯃꯤ ꯃꯔꯛꯇꯨꯗ ꯑꯃꯥ ꯃꯈꯜ ꯍꯥꯏꯕ
ꯑꯅꯤꯗꯨꯗ ꯑꯃꯗꯤ ꯀꯃꯥꯏ ꯈꯟꯗꯣꯏꯕ
ꯑꯗꯨ ꯃꯤ ꯈꯜꯂꯣ
ꯀꯩꯒꯤꯅꯣꯕ ꯍꯥꯎꯕ꯭ꯔꯕ ꯅꯣꯏꯅ ꯆꯥꯅꯤꯡꯉꯤꯖ‌ꯦ
ꯎꯝ ꯍꯥꯎꯋꯦ ꯑꯁ ꯑꯩꯈꯣꯏꯔꯣꯝꯗꯀꯣ
ꯑꯥ
ꯇꯝꯄꯥꯛ ꯌꯥꯝ ꯂꯩꯌꯦꯕ ꯑꯩꯈꯣꯏꯔꯣꯝꯗ ꯇꯝꯄꯥꯛ ꯌꯥꯝ ꯆꯥꯎꯅ ꯂꯩꯌꯦꯕ꯫ ꯇꯨ ꯊꯥꯎꯖꯟ ꯅꯥꯏꯟꯇꯤꯟ ꯇꯣꯏꯟꯇꯤ ꯇꯣꯏꯟꯇꯤ ꯋꯥꯟ ꯇꯣꯏꯟꯇꯤꯇꯨ ꯑꯗꯨ ꯋꯥꯏꯗꯗꯤꯀꯣ
ꯑ
ꯑꯁ ꯇꯥꯅꯤꯡꯃꯟꯕꯒꯤ ꯅꯨꯡꯗꯥꯡꯗ ꯄꯨꯡ ꯅꯤꯄꯥꯟ ꯑꯗꯨꯋꯥꯏꯗ ꯅꯨꯡꯗꯥꯡꯗ ꯄꯨꯡ ꯅꯤꯄꯥꯟ ꯑꯗꯨꯋꯥꯏꯗ ꯆꯠꯂꯒ ꯄꯨꯡ ꯕꯥꯔꯣ ꯑꯃ ꯑꯗꯨꯋꯥꯏꯗ ꯂꯥꯛꯈ꯭ꯔꯦꯅꯦ꯫ ꯑꯗꯨꯁꯨ ꯅꯣꯏꯒꯤ ꯍꯧꯗꯣꯡ ꯐ ꯐꯅꯤꯡ ꯐꯕ ꯑꯩꯈꯣꯏꯔꯣꯝꯗ ꯑꯦꯔꯤꯌꯥꯁꯦ ꯑꯃ ꯑꯅꯤ ꯑꯃ ꯑꯅꯤ ꯑꯍꯨꯝ ꯃꯔꯤ ꯃꯉꯥ ꯑꯦꯔꯤꯌꯥ ꯑꯃꯗ ꯌꯨꯝꯂꯛ ꯂꯩꯀꯥꯏꯁꯦ ꯃꯈꯥ ꯂꯩꯀꯥꯏ ꯃꯅꯤꯡ ꯂꯩꯀꯥꯏ ꯃꯌꯥꯏ ꯂꯩꯀꯥꯏ ꯑꯋꯥꯡ ꯂꯣꯏ ꯂꯩꯀꯥꯏ ꯑꯃꯗ ꯌꯨꯝꯂꯛꯁꯦ ꯑꯩꯠ ꯍꯟꯗ꯭ꯔꯦꯠ ꯋꯥꯟ ꯊꯥꯎꯖꯟ ꯁꯚꯦꯟ ꯍꯟꯗ꯭ꯔꯦꯠ ꯑꯗꯨꯃꯨꯛ ꯂꯩꯌꯦꯕꯀꯣ ꯂꯩꯀꯥꯏ ꯑꯃꯗꯁꯦ
ꯎꯝ
ꯑꯗꯨꯅ ꯑꯩꯈꯣꯏ ꯀꯣꯜꯂꯒ ꯑꯩꯈꯣꯏꯗ ꯀꯣꯜꯂꯒ ꯂꯩꯕꯅꯦꯕ꯫
ꯑ
ꯑꯗꯨꯁꯤꯡꯗꯣ ꯑꯩꯈꯣꯏꯅ ꯐꯥꯕꯅꯦꯕ ꯐꯥꯔꯒ ꯆꯥꯕꯅꯦꯕ ꯍꯧꯗꯣꯡꯗꯣ ꯑꯗꯨ ꯃꯣꯏꯁꯨ ꯈꯪꯉꯦ ꯑꯁ ꯅꯣꯏꯅ ꯑꯩꯈꯣꯏꯒꯤ ꯍꯧꯗꯣꯡ ꯐꯥꯔꯦ ꯆꯥꯕꯁ‌ꯦ ꯌꯥꯝꯗꯤ ꯌꯥꯝꯈ꯭ꯔꯦ ꯀ‌ꯣ ꯍꯥꯏꯔꯛ ꯍꯥꯏꯔꯛꯑꯦ ꯀꯩꯁꯨ
ꯑꯩꯈꯣꯏꯒꯤ ꯁꯤꯗꯁꯨꯀꯣ ꯂꯩꯔꯝꯃꯦꯕꯀꯣ ꯆꯠꯈꯤꯕꯗ ꯌꯥꯝ ꯅꯨꯡꯁꯤꯕ ꯍꯧꯗꯣꯡ ꯂꯩꯔꯝꯃꯦꯕ ꯅꯨꯡꯁꯤꯕ ꯍꯥꯏꯗꯤ ꯌꯥꯝ ꯀꯨꯏ ꯅ ꯄꯥꯏꯕ ꯌꯥꯕ ꯍꯧꯗꫭꯡꯗꯣ ꯀꫭ ꯈꯪꯕ꯭ꯔꯥ ꯑꯗꯨꯝ ꯑꯩꯈꯣꯏꯅ ꯄꯥꯏ ꯄꯥꯏꯕ ꯌꯥꯕ ꯑꯗꯒꯤ ꯑꯗꯨꯝ ꯑꯩꯈꯣꯏꯅ ꯑꯗꯨꯝ ꯄꯥꯝꯕꯤꯔꯁꯨ ꯀꯔꯤꯝ ꯆꯤꯛꯇꯕ ꯍꯧꯗꯣꯡ ꯂꯩꯗꯅꯀꯣ ꯑꯗꯨꯒꯨꯝꯕ ꯌꯥꯝ ꯂꯩꯔꯝꯃꯦꯕ ꯑꯗꯣ ꯌꯨꯝꯗꯒꯤ ꯃꯄꯥꯟꯒ ꯁꯨꯡꯊꯣꯛ ꯊꯣꯛꯆꯗꯕ ꯂꯩꯔꯤꯕꯖ‌ꯦ꯫
ꯎꯝ
ꯈꯔꯒ ꯑꯗꯨꯝ ꯍꯜꯂꯛꯈꯤꯗꯕꯁꯨ ꯌꯥꯎꯋꯦꯕ ꯆꯠꯈꯤꯕ ꯍꯥꯏꯗꯤ ꯑꯗꯨꯝ ꯈꯪꯗꯦꯀꯣ ꯑꯗꯨꯒ ꯑꯩ ꯑꯩꯈꯣꯏ ꯁꯤꯗꯗꯤ ꯑꯌꯥꯝꯕꯅ ꯁ꯭ꯋꯥꯏꯁꯦ ꯂꯣꯏ ꯂꯩꯅꯔꯝꯒꯗꯧꯕ ꯃꯥꯜꯂꯦ꯫
ꯑꯗꯨ ꯃꯤꯒꯤꯔꯥ ꯅꯪꯒꯤꯔ ꯑꯗꯨ ꯑꯅꯤꯒꯨꯝꯕꯗꯤ ꯐꯥꯕꯤꯔꯣ
ꯍꯦ ꯀꯃꯥꯏꯅ
ꯃꯤꯅ ꯁꯣꯝꯗ ꯍꯦꯛꯇ ꯍꯧꯗꯣꯡꯒꯤ ꯉꯥꯕꯨ ꯂꯩꯕ ꯑ‌ꯣ ꯇꯧꯔꯒ ꯊꯥꯔꯒ ꯌꯣꯛꯑꯒ ꯂꯩꯔꯤꯕꯁꯤꯡꯗꯨ
ꯏꯁ ꯑꯗꯨꯝ ꯃꯤꯈꯣꯏꯁꯨ ꯆꯥꯅꯤꯡꯉ ꯂꯩꯁꯤꯗꯤ ꯅꯣꯏꯁꯨ ꯅꯣꯏꯁꯨ ꯌꯦꯟ ꯆꯥꯅꯤꯡꯉꯦ ꯍꯥꯏꯕꯒꯤ ꯅꯣꯏꯁꯨ ꯌꯦꯟ ꯀꯛꯐꯝꯗ ꯌꯦꯟ ꯌꯦꯟ ꯂꯩꯔꯤꯅ ꯂꯩꯔꯤꯅ ꯑꯗꯨ ꯑꯩꯈꯣꯏꯁꯨ ꯍꯧꯗꯣꯡꯗ‌ꯣ ꯆꯥꯅꯤꯡꯌꯦ ꯍꯧꯗꯣꯡꯗ ꯆꯥꯅꯤꯡꯉꯦ ꯅꯪꯒꯤ ꯑꯁꯦ ꯐꯔꯤ ꯍꯣꯏ ꯀꯩꯅꯣꯁꯨ ꯄꯤꯔꯛꯇꯣꯏꯅꯤꯅ ꯑꯁ ꯑꯩ ꯂꯥꯛꯑꯗꯤ ꯂꯐꯨ ꯊꯣꯔꯁꯨ ꯄꯨꯔꯛ ꯀꯦ ꯂꯐꯨꯁꯨ ꯄꯨꯔꯛꯀꯦ ꯌꯦꯟꯗꯦꯃꯁꯨ ꯄꯨꯔꯛ ꯀ‌ꯦ ꯑꯁ ꯌꯥꯝ ꯃꯌꯥꯝ ꯄꯨꯔꯛꯀꯦꯅꯦ ꯍꯩꯁꯨ ꯑꯁ ꯍ ꯍꯩꯅꯧꯁꯨ ꯂꯣꯏ ꯈ꯭ꯔꯦ ꯑꯁ ꯍꯩꯅꯧ ꯅꯍꯥꯟꯗꯁꯨ ꯕꯣꯔꯥ ꯕꯣꯔꯥ ꯃꯔꯤꯃꯛ
ꯕꯣꯔ ꯑꯈꯣꯏ ꯍꯩꯅꯧ ꯄꯥꯝꯕꯤꯒꯤ ꯀꯨꯟꯃꯨꯛ ꯂꯩꯌꯦ ꯑꯁ ꯑꯗꯨ ꯂꯣꯏꯃꯛ ꯄꯥꯜꯂꯦ ꯕꯣꯔꯥ ꯀꯨꯟ ꯕꯣꯔꯥ ꯃꯉꯥꯃꯨꯛ ꯊꯣꯛꯂꯛꯑꯦ ꯍꯦꯀ꯭ꯔꯨ ꯍꯦꯀ꯭ꯔꯨ ꯁꯤꯂꯥꯏꯌꯦ ꯑꯁ
ꯑꯩꯈꯣꯏꯒꯤ ꯁꯤꯗꯀꯣ ꯑꯩꯈꯣꯏ ꯁꯤ ꯃꯔꯛꯁꯤꯗ ꯍꯧꯖꯤꯛꯇꯤ ꯁꯤꯈ꯭ꯔꯕ ꯃꯥꯜꯂꯦꯀꯣ ꯀꯨꯏꯃꯟꯕꯒꯤ ꯍꯧꯗꯣꯛꯅ
ꯑꯁ ꯑꯗꯨ ꯄꯥꯝꯃꯨꯗ꯭ꯔꯣ ꯑ ꯁꯤꯕꯗꯣ ꯑꯁ ꯅꯣꯏꯗ ꯅꯣꯏ ꯁꯤꯗꯣꯛꯀꯗꯕ ꯁꯤꯗꯣꯛꯑ ꯑꯗꯨꯏꯅꯤ ꯍꯣꯏ ꯇꯥꯒꯦ
ꯁꯤꯈꯤꯕ ꯍꯥꯏꯁꯦ ꯈꯪꯗꯦꯕ ꯁꯤꯈ꯭ꯔꯕ ꯁꯤꯗꯕ꯭ꯔꯥ ꯈꯪꯗꯦ ꯀꯨꯏꯃꯟꯅ ꯆꯍꯤ ꯃꯥꯄꯜ ꯅꯥꯏꯟ ꯏꯌꯥꯔꯁ ꯃꯨꯛ꯫ ꯍꯦꯜꯂꯝꯃꯅꯤ ꯃꯥꯗꯣ ꯍꯥꯏꯗꯤ ꯑꯆꯧꯕ ꯂꯥꯕ ꯑꯆꯧꯕꯗꯨꯅꯦꯕ
ꯍꯥꯝ
ꯂꯩꯀꯥꯏꯗ ꯒꯦꯡꯅꯦꯕ ꯃꯥꯅ ꯂꯤꯗꯔꯅꯦꯕ ꯑꯗꯨꯝ ꯑꯩꯈꯣꯏꯒꯤꯁꯨ ꯅꯠꯇꯦ ꯑꯩꯈꯣꯏꯗ ꯑꯥ ꯑꯗꯨꯝ ꯆꯥꯛꯀꯨꯝꯕ ꯀꯨꯏꯗꯤꯦ ꯑꯗꯨꯝ ꯍꯧꯗꯣꯡ ꯂꯩ ꯒꯤ ꯆꯥꯛ ꯀꯩꯀꯥ ꯑꯗꯨꯝ ꯊꯥꯕꯤꯕꯗꯣ ꯑꯗꯨ ꯏꯃꯥ ꯂꯥꯛꯑ ꯂꯥꯛꯑ ꯑꯗꯨꯝ ꯆꯥꯝꯃ ꯑꯗꯨꯝ ꯆꯠꯈꯤꯕ ꯑꯗꯨꯃꯥꯏꯅ ꯑꯆꯧꯕ ꯁ꯭ꯋꯥꯏ ꯂꯩꯀꯥꯏꯁꯦ ꯀꯥꯐꯥꯎ ꯌꯧꯕꯅꯦ ꯄꯨꯜꯂꯞ ꯃꯥꯅ ꯑꯗꯨꯝ ꯂꯩꯕ ꯍꯨꯏꯒꯤ ꯇꯥꯏꯞꯇ ꯌꯥꯝ ꯆꯥꯎꯋꯣ ꯍꯥꯏꯗꯤ ꯑ ꯍꯨꯏꯒ ꯂꯩ ꯀꯥꯏꯅ ꯀꯤꯔ ꯆꯦꯟꯗꯕꯗꯣ ꯑꯗꯨꯃꯥꯏꯅ ꯊꯣꯛꯄ ꯑꯃ ꯑꯗꯨꯝ ꯁꯠ ꯌꯥꯝ ꯆꯥꯎꯋꯦꯕ ꯑꯗꯣ ꯍꯧꯖꯤꯛꯇꯤ ꯂꯥꯛꯈꯤꯗ꯭ꯔꯦ ꯃꯥꯗꯣ ꯑꯍꯜ ꯑꯣꯏꯕꯒꯤ ꯃꯇꯨꯒꯗꯣ ꯂꯣꯏꯅ ꯑꯃꯨꯛ ꯀꯦꯜ ꯑꯃꯨꯛ ꯍꯥꯎ ꯇꯧꯔ ꯂꯣꯏ ꯉꯧꯔꯕꯅꯦꯕ꯫ ꯑꯃꯨꯕ ꯑꯃꯨꯁꯨꯣꯛ ꯃꯨꯕꯅꯦꯕ ꯑꯗꯨ ꯃꯥꯗꯣ ꯍꯧꯖꯤꯛꯇꯤ ꯂꯥꯛꯈꯤ ꯁꯤꯈ꯭ꯔꯕ ꯈꯪꯗꯦ
ꯑꯗꯨ ꯅ ꯅꯍꯥꯟꯗꯩ ꯍꯥꯏꯔꯛꯄ ꯌꯥꯗ꯭ꯔꯣ
ꯁꯤ ꯅꯣꯏ ꯑꯗꯨꯒ ꯎꯔꯗꯤ ꯑꯗꯨꯝ ꯂꯝꯕꯤꯗ ꯑꯗꯨꯝ ꯐꯥꯒꯦ ꯍꯥꯏꯔꯛꯇꯧꯕ ꯃꯥꯜꯂꯦ
ꯑꯗꯨ ꯑꯟ ꯑꯅꯤꯒꯨꯝꯕꯗꯤ ꯌꯥꯅꯕ ꯇꯧꯔꯁꯤ ꯅꯣꯏ ꯃꯉꯥꯃꯨꯛ ꯂꯩꯔꯒ ꯑꯩꯁ ꯀꯔꯤꯅꯍꯦ ꯅꯣꯏ ꯅꯣꯡꯃ ꯅꯠꯇ꯭ꯔꯁꯨ ꯅꯣꯡꯃꯗꯤ ꯂꯣꯏ ꯁꯤꯈ꯭ꯔꯕ ꯄꯣꯠꯅꯤ ꯍꯧꯗꯣꯡꯗꯣꯏ
ꯑꯦ ꯑꯗꯨ ꯀꯜꯂꯗꯤ ꯑꯗꯨ ꯈꯜꯂꯒ ꯂꯣꯏꯔꯗꯤ ꯑꯩꯈꯣꯏꯒꯤ ꯑꯩꯒꯤ ꯎꯝ ꯀꯩꯅꯣꯝ ꯑꯃꯁꯨ ꯂꯩꯌꯦꯕꯀꯣ ꯃꯣꯏ ꯑꯁ ꯌꯥꯔꯣꯏꯗ ꯑꯩꯈꯣꯏ ꯏꯕꯨꯨꯡ ꯍꯧꯗꯣꯡ ꯌꯥꯝ ꯂꯨꯅ ꯇꯧꯋꯦ꯫ ꯑꯗꯨꯒ ꯑꯗꯨꯒ ꯍꯥꯏꯔꯨꯔꯗꯤ ꯑꯣ ꯂꯣꯏꯔꯦ
ꯇꯧꯋꯦ ꯍꯥꯏꯕ
ꯍꯧꯗꯣꯡꯗꯣ ꯌꯥꯝꯅ ꯂꯨꯅ ꯇꯧꯋꯦ ꯍꯥꯏꯕ ꯑꯩꯈꯣꯏꯒꯤ ꯐꯦꯃꯤꯂꯤꯗꯣ
ꯑꯁ ꯑꯗꯨꯅ ꯑꯗꯨ ꯑꯩ ꯅꯪꯗꯤ ꯌꯥꯔꯦ ꯈꯜꯂꯒꯦ ꯑꯗꯨ ꯅꯣꯏ ꯐꯦꯃꯤꯂꯤ ꯃꯌꯥꯝꯗꯣ ꯕꯖꯥꯔꯗ ꯀꯩꯅꯣ ꯀꯩꯅꯣ ꯂꯩꯕ ꯆꯠꯍꯟꯈ꯭ꯔꯣ ꯑꯗꯨꯝ ꯑꯗꯨ ꯀꯥꯟꯗ ꯑꯩ ꯂꯩ ꯑꯩ ꯂꯧꯕ ꯂꯥꯛꯑꯒꯦ꯫ ꯏꯁ ꯅꯪꯗꯤ ꯌꯥꯔꯦ ꯑꯩ ꯈꯜꯂꯒ ꯂꯧꯔꯦꯗꯨꯗꯤ ꯑ ꯅꯪꯗꯤ ꯌꯥꯔꯦꯅ ꯂꯧꯔꯒꯦ ꯑꯩꯗꯤ
ꯏꯍꯗ ꯑꯦ
ꯑꯁ ꯌꯥꯔꯔꯣꯏ ꯀꯔꯤꯅꯣꯅꯦ
ꯃꯤ ꯑꯩꯈꯣꯏꯗꯤ ꯀꯩꯅꯣꯗꯅꯦ ꯃꯃꯥꯡꯗ ꯃꯆꯥ ꯄꯣꯛꯑꯦꯕꯀꯣ
ꯎꯝ
ꯍꯧꯗꯣꯡ ꯃꯆꯥ ꯑꯗꯣ ꯃꯤꯉꯣꯟꯗ ꯌꯣꯛꯄ ꯄꯥꯝꯖꯕ ꯈꯣꯏ ꯍꯧꯗꯣꯡ ꯄꯥꯝꯖꯕꯩ ꯑꯗꯨꯝ ꯄꯤꯕꯤꯈꯤꯕꯗꯣ ꯃꯣꯏ ꯌꯣꯛꯆꯈꯤꯕꯗꯣ ꯑꯗꯨꯃꯥꯏꯅ ꯌꯣꯛ ꯄꯩꯗꯤ ꯑꯗꯨꯝ ꯄꯤꯌꯦꯕ ꯍꯥꯏꯗꯤ ꯄꯥꯝꯖꯕ ꯃꯤ ꯆꯒꯦ ꯑꯗꯨꯝ ꯅꯨꯡꯁꯤꯕꯒꯤ ꯑꯗꯣ ꯑꯗꯨꯃꯥꯏꯅ ꯆꯥꯕꯩꯅꯦ ꯍꯥꯏꯔꯗꯤ ꯀꯅꯥꯝ ꯄꯤꯔꯔꯣꯏꯌꯦ
ꯑꯗꯨ ꯑꯩ ꯌꯣꯛꯀꯦꯅꯦ ꯑꯗꯨ
ꯅꯪꯗꯤ ꯅꯪꯒꯤꯗꯨꯗꯤ ꯌꯥꯔꯣꯏ ꯍꯥꯟꯅ ꯍꯥꯏꯗꯣꯛꯈ꯭ꯔꯕꯅꯤꯅ
ꯐꯥꯖꯅ ꯌꯣꯛꯀꯦ ꯑꯁꯦꯡꯕ ꯑꯩ ꯐꯖꯅ ꯌꯣꯛꯀꯦ ꯑꯩꯖꯨ ꯑꯩ ꯑꯁꯦꯡꯕ ꯑꯩ ꯎꯝ ꯎꯝ ꯑꯩ ꯌꯣꯛꯀꯦ
ꯑꯩ ꯊꯥꯖꯗ꯭ꯔꯦ ꯑꯗꯨꯗꯤ
ꯑꯩꯈꯣꯏꯒꯤꯁꯨꯀꯣ ꯎꯝ ꯏꯌꯥꯝꯕ ꯈꯣꯏ ꯏꯌꯥꯝꯕꯒꯤ ꯃꯆꯥꯈꯣꯏꯅꯀꯣ
ꯑꯥ
ꯍꯨꯏ ꯀꯩꯅꯣ ꯍꯨꯏ ꯀꯩꯅꯣ ꯍꯨꯏ ꯀꯩꯅꯣ ꯍꯨꯏꯗꯣ
ꯑ
ꯄꯥꯛꯇꯣ ꯈꯪꯕ꯭ꯔꯥ ꯈꯣꯏꯗꯥ ꯐꯣꯟꯗ ꯍꯥꯞꯄ ꯍꯨꯏꯗꯣ
ꯑꯥ
ꯑꯗꯨ ꯑꯃ ꯄꯤꯔꯛꯑꯦꯕ ꯑꯁ ꯑꯩꯈꯣꯏꯅ ꯐꯖꯅ ꯀꯨꯏꯅ ꯂꯣꯏꯑꯦꯕ ꯑꯁ ꯃꯤ ꯃꯌꯥꯝꯅ ꯌꯣꯟꯕꯤꯌꯣ ꯌꯣꯟꯕꯤꯌꯣ ꯏꯟꯀꯦꯁ ꯄꯤꯒꯦ ꯍꯥꯏꯕ ꯂꯩꯌꯦ꯫ ꯇꯦꯟ ꯀꯦ ꯄꯤꯕ ꯄꯤꯒꯦ ꯍꯥꯏꯕ ꯂꯩꯌꯦ ꯑꯁ ꯑꯗꯨ ꯍꯨꯏꯗꯣ ꯃꯌꯥꯝ ꯂꯥꯛꯑꯦ ꯌꯣꯟ ꯌꯣꯟꯕꯤꯌꯣ ꯌꯣꯟꯕꯤꯌꯣ ꯍꯥꯏꯅꯀꯣ ꯂꯩꯒꯦ ꯂꯩꯒꯦ ꯍꯥꯏꯅ ꯑꯁ ꯑꯩꯈꯣꯏꯅ ꯁꯨꯡꯌꯥ ꯌꯥꯗꯦ ꯃꯣꯏꯁꯨ ꯅꯨꯡꯁꯤ ꯅꯈꯤ ꯑꯗꯨ ꯀꯩꯒꯤ ꯍꯥꯏꯗꯤ ꯃꯤꯅ ꯅꯨꯡꯁꯤꯅ ꯄꯤꯔꯛꯄ ꯄꯣꯠꯇꯣ ꯑꯩꯈꯣꯏ ꯀꯃꯥꯏꯅ ꯇꯧꯗꯣꯏꯅꯣ ꯑꯗꯨ
ꯑꯗꯣ ꯅꯨꯡꯁꯤꯅ ꯂꯣꯏꯕꯒꯤꯅꯦ ꯑꯗꯣ
ꯎꯝ ꯑꯗꯨ ꯃꯤ ꯐꯠꯇꯕ ꯑꯃ ꯂꯥꯛꯑꯦ ꯑꯗꯨꯗꯒꯤꯗꯤ ꯅꯣꯡ ꯅꯤꯅꯤꯃꯨꯛ ꯂꯩꯈ꯭ꯔꯦ ꯒ ꯍꯨꯢꯗꯣ ꯁꯤꯔꯦ ꯑꯁ ꯄꯨꯝ ꯑꯁ ꯑꯩꯈꯣꯏꯅ ꯎꯝ ꯀꯩꯅꯣ ꯐꯨꯝꯕꯅꯦ ꯑꯩꯈꯣꯏꯅ
ꯑꯗꯨꯅꯦ ꯑꯗꯨꯃꯥꯏꯅ ꯂꯣꯏꯕꯗꯤ ꯑꯗꯨꯝ ꯂꯩꯔꯗꯤ ꯅꯨꯡꯁꯤꯔꯗꯤ ꯑꯗꯨꯝ ꯊꯦꯡꯅꯔꯗꯤ ꯅꯨꯡꯁꯤꯗꯅꯀꯣ
ꯑꯗꯨ ꯐꯨꯝꯃꯦ ꯑꯗꯨ ꯍꯨꯏꯗꯤ ꯑꯁ ꯅꯨꯡꯁꯤꯌꯦꯍꯦ ꯑꯗꯨ ꯑꯗꯨ ꯍꯧ ꯑꯩꯁꯦ ꯑꯗꯨ ꯑꯩ ꯑꯗꯣ ꯑꯩ ꯆꯥꯔꯣꯏ ꯍꯥꯏꯅ ꯍꯧꯖꯤꯛ ꯑꯩ ꯆꯥꯔꯣꯏꯌꯦ
ꯆꯥꯗꯕ ꯅꯪ ꯉꯁꯥꯏꯗꯒꯤ ꯑꯩ ꯊꯥꯖꯗ꯭ꯔꯦ
ꯑꯁ ꯆꯥꯔꯣꯏꯍꯦ ꯆꯥꯔꯣꯏ ꯍꯥꯏꯕꯕꯨ ꯊꯥ ꯑꯃꯒꯨꯝꯕꯗꯤ ꯂꯣꯏꯒꯦꯕ ꯑꯗꯨꯒꯤ ꯃꯇꯨꯡꯗ ꯆꯥꯈ꯭ꯔꯒꯦ ꯇꯧꯕ ꯎꯝ
ꯆꯥꯗꯣꯏꯔꯣ ꯅꯪꯒꯤꯁꯦ ꯈꯔ ꯆꯥꯎꯍꯜꯂꯒ ꯆꯥꯒꯦ ꯍꯥꯏꯔꯣ
ꯑꯁꯤ ꯑꯩ ꯍꯥꯏꯔꯤꯅꯦ ꯄꯨꯛꯅꯤꯡꯉꯩꯅ ꯍꯥꯏꯔꯤꯁꯤꯅꯦ ꯊꯥ ꯑꯃꯒꯨꯝꯕ ꯊꯥ ꯑꯃ ꯌꯧꯗ꯭ꯔꯁꯨ ꯍꯞꯇꯥ ꯑꯃꯒꯨꯝꯕ ꯂꯣꯏꯁꯤꯜꯂꯒ ꯂꯣꯏꯔꯒ ꯆꯥꯒꯦ ꯇꯧꯕ ꯑꯁ ꯑꯩꯈꯣꯏ ꯑꯩꯈꯣꯏ ꯌꯦꯟꯁꯨ ꯄꯤꯗꯣꯏꯅꯤꯅ ꯐ꯭ꯔꯤꯗ ꯅꯠꯇꯦꯅ ꯌꯦꯟꯅꯦ ꯑꯩꯈꯣꯏ ꯑꯁ ꯅꯣꯏ ꯃꯥꯈꯣꯏ ꯍꯥꯏꯔꯗꯤ ꯌꯥꯝ ꯍꯔꯥꯎꯔꯅꯤ ꯅꯁ ꯄꯨꯔꯥꯍꯧꯔꯛ ꯄꯨꯔꯥ ꯍꯜꯂꯛ ꯄꯔꯥ ꯍꯜ ꯍꯏꯔꯛꯇꯣꯏꯅꯤ
ꯁꯨꯡꯌꯥ ꯌꯥꯔꯣꯏ
ꯑꯁ ꯍꯪꯉꯣ ꯍꯪꯉꯣ ꯅꯣꯏꯕ ꯅꯣꯏꯃ ꯈꯣꯏꯗ ꯀꯣ꯫ ꯌꯥꯍꯜꯂꯣꯁꯦ ꯌꯥꯍꯜꯂꯣ ꯑꯗꯣ
ꯌꯥꯗꯤ ꯌꯥꯔꯛꯑꯣꯏ ꯍꯪꯗꯤ ꯍꯪꯒꯦ꯫
ꯏꯁ ꯀꯔꯤ ꯑꯁꯅ ꯀꯔꯤꯅꯤ ꯀꯩ ꯄꯨꯔꯛꯀꯦꯅꯦ꯫
ꯃꯤ ꯁꯣꯝꯗ ꯍꯧꯗꯣꯡꯒꯤ ꯑꯩꯈꯣꯏꯒꯤ ꯑꯈꯣꯏ ꯀꯩꯅꯣꯗꯗꯤꯀꯣ ꯃꯣꯏꯗꯤ ꯀꯩꯅꯣꯒ ꯊꯋꯥꯏꯅ ꯂꯩꯔꯒ ꯄꯤꯖꯔꯤꯅꯦꯀꯣ ꯍꯤꯗꯥꯛꯀ ꯀꯥꯞꯄ ꯄꯨꯕꯤꯔꯒꯅ ꯇꯧꯔꯤꯅꯦ
ꯑꯁ ꯍꯨꯏꯕꯨꯗꯤ ꯑꯈꯣꯏꯁꯨ ꯑꯗꯨ ꯃꯥ ꯇꯧꯋꯦꯍꯦ ꯑꯩꯁ
ꯑꯩꯈꯣꯏꯅ ꯑꯩꯈꯣꯏꯗꯤ ꯍꯨꯏ ꯂꯣꯏꯗꯦꯕꯀꯣ ꯍꯨꯏ ꯂꯣꯏꯗꯦꯕ ꯑꯩꯈꯣꯏꯗ ꯍꯧꯗꯣꯡ ꯑꯣꯏꯅ ꯑꯗꯨꯝ ꯇꯧꯔꯛꯑꯦꯕ ꯍꯧꯗꯣꯡꯁꯦ ꯑꯩꯈꯣꯏꯅ ꯍꯧꯗꯣꯡ ꯌꯥꯝ ꯂꯨꯅ ꯇꯧꯋꯦꯕ ꯍꯥꯏꯗꯤ ꯍꯨꯏꯗꯤ ꯂꯣꯏ ꯗꯦꯕ ꯈꯣꯏꯒꯤꯗꯤ
ꯎꯝ ꯑꯗꯨ ꯅꯣꯏꯅꯗꯤ ꯈꯔ ꯆꯥꯎꯟ ꯅꯣꯏꯅ ꯍꯩꯗꯣꯛꯗꯣ ꯐꯖꯟꯅ ꯂꯣꯏꯕꯤꯔꯣ ꯑꯗꯣ ꯆꯍꯤ ꯈꯨꯗꯤꯡ ꯑꯩꯈꯣꯏ ꯂꯧꯕ ꯂꯥꯛꯑꯒꯦ ꯑꯗꯨ ꯌꯥ ꯂꯩꯗꯅ ꯅꯣꯏꯅ ꯐꯖ ꯐꯖ